ꯑꯣ
ꯑꯣ ꯆꯥꯛ ꯆꯥꯔꯕꯣ
ꯆꯖꯥꯛ ꯇꯣꯛꯇ ꯉꯥꯏꯔꯤ ꯑꯗꯨꯒꯤꯅꯤ ꯑꯩꯅ ꯅꯉꯣꯟꯗ ꯐꯣꯟ ꯇꯧꯔꯛꯏꯁꯦ
ꯀꯩ ꯌꯦꯟꯁꯥꯡ ꯆꯥꯔꯒꯦ
ꯌꯦꯟꯁꯥꯡꯁꯦ ꯏꯕꯨꯡꯉꯣꯗ ꯅꯨꯡꯇꯤꯒꯤ ꯃꯥ ꯖꯤꯝ ꯁꯥꯟꯅ ꯆꯠꯄꯗꯣ ꯑꯗꯨꯒꯤ ꯃꯥꯒꯤ ꯌꯦꯟ ꯀꯦꯖꯤ ꯃꯈ ꯃꯈꯥꯏ ꯃꯈꯥꯏ ꯆꯥꯕꯅꯦꯕꯀꯣ ꯍꯥꯏꯗꯤ ꯉꯁꯤꯗꯤ ꯑꯩꯈꯣꯏꯈꯩꯁꯨ ꯌꯥꯎꯔ ꯆꯥꯔꯁꯤꯅ ꯀꯦꯖꯤ ꯑꯃ ꯂꯩꯍꯜꯂꯛꯑꯦ ꯑꯩ ꯃꯉꯣꯟꯗ ꯑꯗꯨꯒ ꯊꯣꯡꯉꯦ ꯑꯗꯨꯒ ꯗꯤ ꯌꯦꯟꯅꯣ ꯀꯩ ꯍꯥꯏꯦꯟꯅ ꯄꯥꯝꯗꯕꯅꯤꯅ ꯑꯈꯣꯏꯗꯥꯁꯨ ꯄꯥꯝꯗꯦꯕ ꯑꯗꯨꯗꯒꯤ ꯑꯩꯈꯣꯏ ꯑꯩꯈꯣꯏ ꯑꯅꯤꯒꯤꯅ ꯀꯥꯡꯁꯣꯏ ꯊꯣꯡꯉꯦ ꯈꯥꯃꯦꯟ ꯑꯁꯤꯟꯕꯗꯣ ꯑꯗꯨꯒ ꯁꯤꯡꯖꯨ ꯈꯔ ꯂꯩꯔꯛꯑꯦ ꯈꯣꯏꯗꯥꯅ ꯑꯗꯨ ꯇꯧꯔꯒ ꯆꯥꯁꯜꯂꯦ ꯅꯪꯒꯤꯗꯤ
ꯑꯩꯗꯤ ꯀꯥꯔꯣꯠꯅꯦ ꯁꯦꯕꯣꯠꯅꯦ ꯌꯦꯟꯗꯦꯝꯅꯦ ꯇꯧꯔ ꯃꯤꯛꯁ ꯇꯧꯔ ꯏꯔꯣꯝꯃꯦꯗ ꯑꯗꯨꯒ ꯍꯋꯥꯏ ꯑꯁꯥꯡꯕꯤꯗꯣ ꯀꯥꯡꯍꯧ ꯇꯧꯔ ꯆꯥꯔꯦ
ꯍꯥꯎꯕꯅꯦ ꯑꯗꯨꯁꯨ ꯑꯩꯗ ꯑꯗꯨꯃꯥꯏꯅ ꯀꯥꯡꯉꯧ ꯉꯧꯔ ꯆꯥꯕꯗꯨꯅ ꯍꯥꯎ ꯏꯆꯝ ꯆꯝꯅ ꯑꯃ ꯊꯣꯡꯉꯒꯀꯣ ꯀꯥꯡꯁꯣꯏ ꯑꯃ ꯊꯣꯡꯉꯒ ꯀꯥꯡꯍꯧ ꯑꯃ ꯉꯧꯕ ꯑꯩꯅ ꯄꯥꯝꯃꯤꯁꯦ ꯑꯗꯒꯤ ꯁꯧꯒ꯭ꯔꯤ ꯑꯃ ꯊꯣꯡꯉꯒ ꯄꯥꯛꯅꯃꯝ ꯅꯝꯕ ꯑꯗꯒꯤ ꯏꯔꯣꯟꯕꯒꯨꯝꯕ ꯇꯧꯔꯒꯁꯨ ꯉꯥ ꯑꯇꯥꯎꯕꯒꯨꯝꯕ ꯌꯥꯎꯕ ꯑꯍꯥꯎꯕ ꯉꯥꯛ ꯇꯅꯦ ꯆꯥꯅꯤꯡ ꯉꯤꯁꯦ ꯁꯤꯟ
ꯎꯝ ꯅꯪꯒꯤ ꯀꯩꯅꯣ ꯑꯩꯅ ꯇꯥꯕꯗ ꯕꯣꯏꯁꯦ ꯌꯥꯝ ꯊꯨꯅ ꯇꯞꯅ ꯉꯥꯡꯉꯝꯕꯗ ꯖꯔꯔ ꯂꯥꯎꯅ ꯆꯠꯈꯤꯀꯃꯥꯏ ꯇꯧ ꯋꯤꯅꯣ ꯏꯁꯄꯤꯠ ꯊꯨꯒꯠꯄꯤꯗꯨ ꯑꯣꯏꯌꯦ
ꯑꯗꯨꯗꯤ ꯈꯪꯗꯦꯌꯦ ꯃꯣꯏ ꯅꯦꯠꯋꯥꯛꯅ ꯌꯥꯗꯕ ꯑꯣꯏꯔꯝꯒꯅꯤ ꯑꯩꯅ ꯅꯠꯇꯦ
ꯑꯧ ꯑꯣꯏꯔꯝꯕꯁꯨ ꯌꯥꯏ ꯑꯩꯁꯨ ꯋꯥꯏ ꯐꯥꯏ ꯁꯝꯗꯧꯗ ꯁꯝꯗ꯭ꯔꯦ ꯍꯥꯏꯕꯗꯤ ꯃꯩꯗꯤ ꯃꯨꯠꯈ꯭ꯔꯕꯅꯤꯅ ꯑꯩ ꯐꯣꯟꯒꯤ ꯃꯁꯥꯒꯤ ꯌꯥꯎꯖꯕ ꯅꯦꯠꯇꯣ ꯑꯗꯨꯅ ꯑꯗꯨꯝ ꯄꯥꯏꯔꯛꯏꯅꯦ ꯑꯗꯣ ꯀꯩꯅꯣꯗꯤ ꯍꯧꯖꯤꯛ ꯍꯨꯃꯥꯡꯗ ꯌꯥꯝ ꯁꯥꯎꯑꯦ ꯐꯦꯟꯗꯤ ꯇꯦꯛꯅꯤꯡꯅꯦ ꯐꯃꯨꯡ ꯆꯪꯉꯕ ꯆꯪꯗ꯭ꯔꯤꯕ
ꯐꯃꯨꯡ ꯆꯪꯗ꯭ꯔꯦ ꯑꯩ ꯐꯝꯃꯤꯌꯦ ꯆꯛꯆꯥꯥ ꯇꯣꯛꯇ ꯉꯥꯏꯔꯤꯉꯩ ꯆꯥꯛꯆꯥ ꯍꯦꯛ ꯇꯣꯛꯄꯒ ꯐꯃꯨꯡ ꯆꯪꯕꯗ ꯅꯨꯡꯉꯥꯏꯇꯦꯗꯅ ꯑꯗꯨꯒꯤ ꯉꯥꯏꯍꯥꯛꯇꯪ ꯐꯝꯈꯤꯒꯦꯅ ꯐꯝꯃꯤ
ꯎꯝ ꯑꯗꯨꯒꯕꯨꯗꯤ ꯐꯤꯒꯔ ꯁꯦꯝꯕꯤ ꯍꯥꯏꯔꯦꯗꯅ ꯅꯠꯇ꯭ꯔꯥ
ꯍꯛꯆꯥꯡꯁꯦ ꯈꯔ ꯈꯔ ꯁꯦꯝꯗ꯭ꯔꯗꯤ ꯑꯩ ꯍꯛꯆꯥꯡ ꯅꯅꯥꯈꯠꯄꯗꯣ ꯌꯥꯝ ꯋꯥꯏꯑꯕ ꯀꯥ ꯍꯦꯟꯅꯕꯨꯗꯤ ꯑꯩꯗꯤ ꯁꯨꯡꯅꯣꯏꯕꯨꯗꯤ ꯅꯣꯏꯗꯕꯅꯦꯕ ꯑꯗꯨꯒ ꯑꯩꯅ ꯁꯨꯝ ꯁꯥꯖꯦꯜ ꯇꯧꯕ
ꯑꯣ ꯑꯁꯣꯝꯗꯅ ꯉꯁꯤꯗꯣ ꯊꯕꯛ ꯆꯠꯂꯨꯏꯅꯦ ꯗꯥꯆꯧꯗꯨꯁꯨ ꯐꯣꯟ ꯇꯧꯔꯛꯇꯅ ꯂꯥꯛꯑꯝꯃꯦ ꯅꯨꯡꯗꯥꯡ ꯋꯥꯏꯔꯝ ꯑꯗꯨꯒ ꯀꯩꯅꯣꯗꯣ ꯑꯩꯈꯣꯏꯒꯤ ꯁꯣꯝꯗ ꯑꯩꯈꯣꯏꯒꯤ ꯏꯁꯤꯡ ꯌꯣꯟꯕꯗꯣ ꯏꯁꯤꯡꯗꯣ ꯈꯔ ꯊꯥꯡꯃꯤꯟꯅꯔꯨꯔꯦ ꯕꯣꯇꯜ ꯑꯃ ꯑꯅꯤ ꯑꯗꯨꯒ ꯀꯩꯅꯣ ꯇꯧꯔꯦ꯫ ꯆꯥꯛꯀꯦꯗ ꯊꯥꯡꯕ ꯌꯥꯎꯔꯝꯃꯒ
ꯎꯝ ꯑꯗꯨꯗꯣ ꯃꯗꯨꯁꯨ ꯂꯤꯂꯥ ꯌꯦꯡ ꯆꯠꯈꯤꯕꯅꯤ ꯑꯩꯉꯣꯟꯗ ꯐꯣꯟ ꯇꯧꯔꯛꯑꯝꯃꯦ ꯂꯤꯂꯥ ꯌꯦꯡ ꯊꯣꯛꯎꯗꯣꯏꯅꯦ ꯖꯒꯗꯤꯁꯣꯏꯒꯤ ꯄꯥꯔꯇꯤꯗꯨꯅꯤ ꯑꯗ ꯉꯍꯥꯃꯨꯛ ꯍꯥꯟꯅ ꯇꯧꯅꯤꯅ ꯇꯧꯔꯝꯃꯕ ꯂꯤꯂꯥꯅꯤ ꯑꯗꯨꯗꯩꯗ ꯃꯣꯏ ꯂꯩꯀꯥꯏꯗꯨꯗ ꯉꯍꯥꯃꯨꯛ ꯃꯃꯥ ꯃꯆꯥ ꯄꯨꯂꯞ ꯐꯇꯕ ꯑꯃ ꯌꯥꯎ ꯃꯥꯜꯂꯦꯕꯀꯣ ꯑꯗꯨꯒꯤ ꯏꯔꯥꯡꯗꯣ ꯂꯩꯕꯅꯤꯅ ꯂꯤꯂꯥꯗꯨ ꯌꯊꯣꯛꯑ ꯊꯝꯈꯤꯕ ꯑꯗꯨ ꯉꯁꯤ ꯇꯧꯋꯌꯦ ꯑꯗꯨꯗꯒꯤ ꯊꯣꯛꯈꯤꯕꯅꯤ ꯃꯥꯁꯨ ꯍꯜꯂꯛꯑꯒ ꯆꯥꯛ ꯆꯥꯗꯣꯏꯅꯤ ꯂꯥꯏꯌꯦꯡ ꯆꯠꯄꯗ ꯆꯥꯛ ꯆꯥꯁꯜꯂꯒ ꯆꯠꯄꯗꯣ ꯇꯜꯂꯦꯅ ꯍꯥꯡꯉꯦ
ꯎꯝ ꯑꯗꯨꯝ ꯐꯖꯕꯅꯤ ꯖꯒꯗꯤꯁ ꯁꯣꯏ ꯂꯩꯔꯗꯤ ꯃꯦꯔꯥꯒꯤ ꯒꯤ ꯃꯩꯉꯥ ꯍꯥꯏꯕ꯭ꯔꯥ ꯀꯩꯅꯣ ꯑꯥꯟꯕ ꯁꯥꯟꯅꯒꯤ ꯑꯩꯈꯣꯏꯁꯨ ꯍꯟꯗꯛ ꯌꯦꯡꯈ꯭ꯔꯦ ꯃꯣꯏꯒꯤꯗ ꯑꯗꯨꯝ ꯐꯖꯕꯅꯦ ꯑꯗꯨꯒ ꯀꯩꯅꯣꯁꯨ ꯑꯩꯈꯣꯏꯁꯨ ꯑꯇꯣꯞꯄ ꯁꯨꯝ ꯃꯤ ꯈꯔ ꯍꯪꯅꯕꯅꯤ ꯂꯤꯂꯥꯅ ꯗ ꯂꯩꯕ꯭ꯔꯥꯅ ꯂꯩꯔꯒꯗꯤ ꯌꯦꯡꯒꯦꯅ ꯑꯗꯨꯒ ꯄꯥꯎ ꯐꯪꯕꯗ ꯀꯣꯡꯕꯔꯣꯝ ꯑꯝ ꯂꯩꯕ ꯀꯩꯈꯨꯔꯣꯝ ꯆꯠꯄꯒꯤ ꯑꯗꯨꯣꯝ ꯁꯥꯏꯠꯇ ꯉꯁꯥꯏ ꯏꯁꯇꯦꯖ ꯁꯥꯕ ꯑꯝ ꯎꯍꯧꯒꯦ ꯍꯥꯏꯔꯛꯄ ꯑꯗꯨꯗꯤ ꯑꯁ ꯀꯩꯈꯨꯔꯣꯝ ꯆꯠꯄꯒꯤꯗꯗꯤ ꯂꯥꯞꯄꯅꯤꯅ ꯆꯠꯇ꯭ꯔꯦ ꯑꯗꯨꯝ ꯇꯁꯧꯁꯨ ꯆꯠꯈ꯭ꯔꯦ ꯑꯩꯁꯨ ꯆꯪꯍꯧꯔꯦ
ꯂꯥꯞꯃꯜꯂꯗꯤꯗꯤ ꯆꯠꯄ ꯇꯠꯂꯤꯗ ꯅꯨꯡꯗꯥꯡ ꯑꯃ ꯃꯊꯦꯡꯗꯗꯤ ꯌꯥꯝ ꯂꯥꯞꯅ ꯆꯠꯄꯗꯣ ꯅꯨꯡꯉꯥꯏꯇꯦ
ꯑꯗꯨꯅꯤ ꯑꯩꯈꯣꯏꯗꯤ ꯍꯧꯖꯤꯛ ꯁꯥꯒ ꯁꯥꯔꯦ ꯐꯦꯟꯁꯨ ꯇꯦꯛꯄ ꯐꯪꯗ꯭ꯔꯦ ꯃꯩ ꯃꯩꯗꯣ ꯂꯥꯛꯇ꯭ꯔꯕꯅꯤꯅ ꯃꯩ ꯂꯥꯛꯇ꯭ꯔꯕꯅꯤꯅ ꯃꯝꯒ ꯃꯝꯃꯦ ꯑꯩꯅꯒ ꯃꯝꯕꯅꯤ ꯉꯉꯥꯏ
ꯏꯕꯥꯅꯤꯅ ꯋꯥꯔꯤ ꯁꯥꯟꯅꯁꯦ ꯑꯩꯈꯣꯏꯒꯤ ꯀꯃꯥꯏꯅ ꯍꯥꯏꯗꯣꯏꯅꯣ ꯑꯩꯪꯗ ꯃꯌꯦꯛ ꯁꯦꯡꯗꯕ ꯑꯃꯃꯨꯛ ꯌꯥꯎꯔꯛꯏ
ꯑꯗꯨ ꯀꯣ ꯅ ꯅꯦ ꯑꯩꯈꯣꯏꯒꯤ ꯐꯣꯟꯒꯤ ꯅꯦꯠꯋꯔꯥꯛꯀꯤ ꯄ꯭ꯔꯣꯕ꯭ꯂꯦꯝ ꯑꯣꯏꯗ꯭ꯔꯦ ꯍꯥꯏꯕꯗꯤ ꯑꯃꯨꯛ ꯁꯦꯡꯉꯛꯄ ꯌꯥꯎꯅꯤ ꯁꯦꯡꯉꯛꯇꯕ ꯌꯥꯎꯅꯤ ꯀꯣꯆ ꯆꯠꯄ ꯌꯥꯎꯔꯛꯀꯅꯤ ꯑ
ꯒꯤ ꯇꯞꯄ ꯌꯥꯎꯔꯛꯀꯅꯤ ꯑꯩꯁꯤꯁꯨ ꯑꯗꯨꯝ ꯍꯥꯏꯕꯗꯤ ꯌꯥꯝ ꯇꯞꯊꯈꯤꯕ ꯃꯌꯦꯛ ꯁꯦꯡꯉꯕ ꯇꯥꯔꯛꯄ ꯑꯗꯨꯃꯥꯏꯅ ꯑꯃꯨꯛꯃꯨꯛ ꯌꯥꯎꯔꯛꯄꯅꯤ
ꯗ ꯃꯅꯤꯄꯨꯔꯒꯤ ꯅꯦꯠꯋꯥꯛꯛꯁꯤꯅ ꯃꯔꯝ
ꯑꯗꯨꯅꯤ ꯑꯩꯈꯣꯏꯁꯨ ꯃꯩꯁꯦ ꯀꯨꯏ
ꯃꯩꯁꯦ ꯍꯧꯖꯤꯛꯀꯥꯟꯁꯦ ꯂꯣꯠ ꯁꯦꯗꯤꯡ ꯊꯝꯅꯤ ꯍꯥꯏꯌꯦ
ꯑꯗꯨ ꯄ꯭ꯔꯤꯄꯦꯗꯀꯤ ꯃꯇꯝꯁꯤꯗ ꯃꯣꯏꯅ ꯂꯣꯟ ꯁꯦꯗꯤꯡ ꯊꯝꯃꯤꯗꯨ ꯀꯔꯤꯒꯤꯅꯣ ꯍꯥꯏꯕꯅꯤꯗ ꯑꯣ ꯂꯥꯛꯑꯦꯍꯦ
ꯈꯔ ꯐꯔꯦ ꯐꯔꯦ ꯅꯪ ꯗꯥꯎ ꯌꯥꯕ ꯑꯣꯏꯔꯦ
ꯇꯧꯕꯅꯤ ꯏꯪꯕ ꯌꯥꯈꯤꯔꯦ ꯍꯣꯔꯦꯟ ꯉꯥꯜꯂꯦ ꯏꯪꯍꯜꯂꯒꯦ ꯑꯁꯃꯥꯏꯅ ꯇꯧꯕ ꯃꯔꯛꯁꯦ ꯎꯔꯨꯝꯗꯒ ꯐꯖꯅ ꯃꯔ ꯍꯥꯡꯗꯒ ꯂꯩꯔꯒ ꯑ ꯃꯥꯂꯪꯕ ꯑꯏꯪꯕ ꯃꯤꯕ ꯅꯨꯡꯁꯤꯠꯇꯨꯅꯒ ꯌꯩꯕꯗ ꯅꯨꯡꯉꯥꯏꯕꯅꯤꯗ
ꯑꯗꯨꯗꯤ ꯃꯍꯧꯁꯥꯅꯤ ꯀꯩꯅꯣ ꯑꯏꯤꯡꯕ ꯃꯐꯝꯗ ꯀꯩꯅꯣ ꯂꯝꯍꯥꯡꯗ ꯆꯠꯂꯒ ꯅꯥꯝꯃꯤꯕ ꯅꯨꯡꯁꯤꯠꯅ ꯁꯤꯠꯄꯒꯤ ꯁꯩꯊꯥꯔꯒ ꯏꯁꯩꯗ ꯀꯩꯗ ꯃꯌꯥꯝ ꯍꯥꯏꯅꯔꯤ ꯃꯌꯥꯝꯗꯨꯗꯤ
ꯃꯥꯅꯦ ꯐꯦꯟ ꯇꯦꯀꯣꯗꯤ ꯄ꯭ꯔꯃꯥꯅꯤꯀꯣ ꯈꯣꯡꯅꯥꯡꯒꯨꯝꯕ ꯍꯧꯕ ꯎ ꯆꯥꯎꯅ ꯍꯧꯕꯒꯤ ꯃꯈꯣꯡꯗ ꯎꯔꯨꯝ ꯂꯥꯡ ꯑꯨꯝꯗ ꯂꯩꯕꯅ ꯍ ꯏꯪꯕꯅꯦꯕ
ꯏꯪ ꯏꯪ ꯏꯪ
ꯎꯝ
ꯂꯝꯍꯥꯡ ꯇꯨꯝꯍꯥꯡ ꯑꯗꯒꯤ ꯆꯤꯡꯌꯥ ꯇꯝꯌꯥ ꯁꯤꯒꯨꯝꯕ ꯃꯌꯥꯝꯗ
ꯑꯣ ꯀꯩꯅꯣ ꯇꯧꯔꯕꯣ ꯅꯨꯡꯗꯥꯡ ꯅꯨꯡꯗꯥꯡꯒꯤꯗꯤ ꯊꯕꯛ ꯏꯪꯈꯥꯡ ꯂꯣꯏꯔꯔꯣꯛꯀꯦ ꯍꯥꯟꯗꯣ ꯑꯁꯥ ꯄꯣꯔ ꯍꯥꯟꯗꯧ ꯋꯥꯠꯂꯤꯕ꯭ꯔꯥ
ꯉꯁꯤꯒꯤꯗꯤ ꯂꯣꯏꯁꯜꯂꯦ ꯑ ꯀꯤꯂꯣ ꯑꯣꯏꯗ ꯍꯥꯏꯁꯦ ꯂꯣꯏꯕ ꯀꯨꯏꯗ꯭ꯔꯤ ꯑꯗꯨꯅ ꯑꯩ ꯂꯨꯖꯕ ꯊꯦꯡꯉꯤꯁꯦ ꯀꯩꯅꯣ ꯇꯧꯗꯦꯕ ꯎꯝ ꯃꯪꯒꯜꯗꯣ ꯉꯁꯥꯏ ꯇꯥꯎꯕ ꯂꯣꯏꯔꯦ ꯑꯗꯨꯒ ꯉꯥꯏꯍꯥꯛ ꯄꯣꯊꯥꯔꯦ ꯑꯗꯨꯒ ꯉꯔꯥꯡꯗꯒꯤ ꯍꯥꯟꯅ ꯄꯤꯌꯣꯅ ꯍꯥꯏꯔꯛꯑꯕꯅꯤꯅ ꯉꯁꯥꯏꯗꯣ ꯈꯣꯏꯗꯥꯅ ꯆꯠꯂꯝꯗꯥꯏꯗ ꯅꯪꯅ ꯅꯅꯕ ꯑꯃꯨꯛ ꯀꯩꯅꯣ ꯃꯣꯔꯣꯛ ꯊꯨꯝ ꯀꯔꯤ ꯀꯥ ꯃꯌꯥꯝ ꯇꯣꯠꯂꯦ ꯑꯗꯨꯒ ꯄꯦꯛ ꯇꯧꯔꯒ ꯄꯦꯛ ꯇꯧꯔꯒ ꯍꯥꯏꯗꯣꯔꯦ ꯑꯩꯁꯦ ꯂꯥꯜꯂꯦ ꯄ꯭ꯂꯥꯁꯇꯤꯛꯇ ꯍꯥꯟꯖꯜꯂꯦ ꯑꯗꯨꯗꯨꯒ ꯑꯃꯨꯛ ꯇꯥꯏꯥꯏꯗ ꯇꯥꯏꯔꯒ ꯑꯗꯨꯝ ꯄꯦꯛ ꯑꯃꯨꯛ ꯇꯧꯔꯦ ꯑꯗꯨꯒ ꯗ꯭ꯔꯖꯟ ꯑꯅꯤ ꯗꯔꯖꯟ ꯃꯔꯤ ꯃꯈꯥꯏ ꯊꯣꯛꯑꯦ ꯑꯅꯤ ꯑꯅꯤ ꯑꯅꯤ ꯑꯅꯤꯗꯪ ꯄꯤꯁꯦꯅ ꯇꯧꯕꯅꯤꯅ ꯗꯔꯖꯟ ꯃꯈꯥꯏ ꯑꯃ ꯍꯦꯜꯂꯦ ꯑꯃꯅ ꯑꯃꯅ ꯗꯔꯖꯟ ꯑꯅꯤ ꯃꯈꯥꯏ ꯄꯤꯔꯦ ꯑꯃꯅ ꯗꯔꯖꯟ ꯑꯅꯤ ꯄꯤꯔꯦ ꯑꯗꯨꯃꯥꯏꯅ ꯄꯤꯒꯔꯦ
ꯎꯝ ꯑꯗꯨꯝ ꯀꯩꯅꯣ ꯇꯧꯕ꯭ꯔꯥ ꯊꯣꯔꯣꯏꯒꯤ ꯑꯆꯥꯄꯣꯠ ꯑꯗꯨꯃꯥꯏꯅ ꯁꯥꯕ ꯍꯥꯟꯕ ꯈꯣꯠꯄ ꯇꯧꯕꯁꯦ ꯀꯩꯅꯣ ꯇꯧꯕ꯭ꯔꯥ ꯍꯥꯏꯕꯗꯤ ꯑꯗꯨꯝ ꯑꯊꯥꯕ ꯃꯐꯝ ꯂꯩꯕ꯭ꯔꯥ ꯅꯠꯇ꯭ꯔꯒ ꯃꯤꯅ ꯀꯟꯇꯦꯛ ꯍꯥꯏꯔ ꯍꯥꯏꯔꯒ ꯄꯤꯔꯕ
ꯑꯊꯥꯞꯄ ꯃꯐꯝ ꯍꯥꯏꯁꯦ ꯑꯩꯈꯣꯏꯅ ꯊꯥꯕꯗꯤ ꯆꯠꯇꯦꯕꯀꯣ ꯑꯗꯨꯒ ꯃꯤꯅ ꯂꯥꯛꯑꯒ ꯂꯧꯕ ꯑꯗꯨꯒ ꯑꯩꯈꯣꯏꯒꯤ ꯑꯩꯅ ꯄꯩꯁꯥ ꯀꯂꯦꯛꯁꯟ ꯂꯧꯐꯝ ꯑꯃ ꯂꯩꯕꯗꯣ ꯑꯗꯨꯒꯤꯗꯤ ꯑꯩꯅꯁꯨ ꯁꯨꯝ ꯂꯧꯕꯗꯨꯗ ꯑꯩꯈꯣꯏꯒꯤ ꯃꯔꯤ ꯃꯇꯥꯁꯤꯡꯁꯨ ꯑꯣꯏꯗꯅ ꯃꯣꯏ ꯗꯨꯀꯥꯟ ꯐꯝꯃꯤꯕꯁꯤꯡꯗꯣ ꯑꯗꯨꯗ ꯃꯣꯏꯅꯁꯨ ꯑꯩꯈꯣꯏꯗ ꯑꯗꯨꯃꯥꯏꯅ ꯁꯥꯏ ꯈꯪꯕꯅꯤꯅ ꯃꯣꯏꯒꯤꯁꯨ ꯗꯨꯀꯥꯟꯗꯨꯗ ꯑꯗꯨꯝ ꯊꯝꯒꯦꯅ ꯍꯥꯏꯕꯒꯤ ꯑꯩꯅ ꯆꯠꯄꯗꯨꯗ ꯑꯗꯨꯝ ꯃꯣꯏꯅ ꯍꯥꯏꯔꯛꯄꯗ ꯑꯩꯅ ꯆꯠꯂ ꯆꯠꯂꯒ ꯑꯗꯨꯝ ꯄꯤꯕꯤꯔꯝꯕ ꯍꯥꯏ ꯇꯥꯔꯦ ꯑꯗꯨ ꯈꯛꯇꯪ ꯄꯤꯕꯅꯦ ꯑꯩ ꯑꯇꯩꯗꯗꯤ ꯑꯃꯧ ꯆꯠꯇꯦꯕ
ꯎꯝ ꯑꯇꯩ ꯑꯇꯣꯞꯄ ꯃꯐꯝ ꯍꯥꯏꯕꯗꯤ ꯁꯥꯏꯠ ꯁꯥꯏꯠ ꯀꯛꯋꯥ ꯈꯛꯇ ꯅꯠꯇꯅ ꯑꯇꯣꯞꯄ ꯖꯒꯥ ꯖꯒꯥꯗ ꯑꯗꯨꯃꯥꯏꯅ ꯊꯥꯕ ꯈꯣꯠꯄꯒꯤ ꯄꯥꯝꯕꯩ ꯂꯩꯔꯗꯤ ꯍꯦꯟꯅ ꯆꯥꯎꯈꯠꯄꯗ ꯀꯩꯅꯣ ꯇꯧꯕꯗ ꯍꯦꯟꯅ ꯌꯥꯝꯅ ꯃꯇꯦꯡ ꯑꯣꯏꯅꯤ ꯍꯥꯏꯕꯗꯤ ꯁꯨꯝ ꯀꯩꯍꯥꯏꯅꯤ ꯁꯨꯝ ꯁꯦꯝꯒꯠ ꯁꯥꯒꯠꯄ ꯑꯣꯏꯔꯣ ꯑꯗꯒꯤ ꯇꯧꯔꯤꯕ ꯄꯣꯠꯇꯨꯒꯤ ꯍꯦꯟꯅ ꯃꯥꯏ ꯄꯥꯛꯄ ꯄ ꯍꯦꯟꯅ ꯆꯥꯎꯈꯠꯄꯗꯣ
ꯑꯣꯏꯗꯣꯏꯅꯦ ꯑꯗꯣ ꯑꯩꯅ ꯆꯠꯄꯗꯣ ꯉꯝꯃꯣꯏꯗꯕ ꯒꯥꯔꯤ ꯀꯩꯀꯥ ꯊꯧꯕ ꯈꯣꯠꯄꯁꯦ ꯑꯩꯉꯣꯟꯗ ꯀꯌꯥ ꯅꯨꯡꯉꯥꯏꯕ ꯈꯣꯠꯂꯣꯏꯕ ꯑꯣꯏꯗꯦꯕ ꯏꯁꯥꯁꯦ ꯑꯩꯈꯣꯏꯒꯤ ꯀꯃꯥꯏꯅ ꯍꯥꯏꯗꯣꯏꯅꯣ ꯈꯪꯗꯦ ꯄꯥꯈꯠꯄ ꯀꯩꯀ ꯊꯨꯀꯠꯄ ꯑꯗꯨꯒꯨꯝꯕ ꯌꯥꯝ ꯐꯥꯎꯒꯜꯂꯦꯕ ꯑꯩꯁꯦ ꯅꯣꯏꯅꯤꯅ ꯒꯥꯔꯤ ꯊꯧꯔꯒ ꯑꯩꯅ ꯇꯣꯡꯕꯗꯨꯐꯥꯎꯗ ꯁꯣꯔꯣꯛ ꯂꯥꯟꯕꯗꯣ ꯉꯥꯏꯈꯣꯠ ꯇꯞꯅ ꯂꯥꯟꯁꯤ ꯑꯁꯤ ꯑꯁꯤꯗ ꯍꯥꯟꯅ ꯊꯥꯗꯣꯛꯈꯣ ꯒꯥꯔꯤ ꯂꯥꯛꯏꯁꯤꯡꯁꯥꯟ ꯊꯥꯗꯣꯛꯈꯣꯅ ꯇꯧꯔꯒ ꯇꯧꯔꯤꯗꯨꯅꯦꯕ ꯑꯩꯗꯤ ꯑꯗꯨꯗꯨꯅ ꯏꯁꯥꯁꯤꯗ ꯄꯥꯈꯠꯄ ꯊꯨꯀꯠꯄꯁꯦ ꯌꯥꯝ ꯂꯩꯕꯅꯤꯅꯅꯦ ꯒꯥꯔꯤꯒ ꯊꯧꯔꯒ ꯆꯠꯄꯁꯦ ꯏꯁꯥꯗ ꯀꯩ ꯍꯥꯏꯅꯤ ꯄꯨꯛꯅꯤꯡ ꯂꯨꯝꯖꯗꯕꯗꯨ ꯑꯣꯏ ꯍꯥꯏꯕ ꯑꯗꯨꯅ ꯑꯩ ꯊꯕꯛ ꯑꯃ ꯆꯠ ꯊꯣꯛꯄ ꯑꯣꯏꯔꯣ ꯕꯖꯥꯔꯄꯨ ꯆꯠꯄ ꯑꯣꯏꯔꯣ ꯑꯗꯩ ꯑꯉꯥꯡ ꯁ꯭ꯀꯨꯜꯒꯤ ꯊꯤꯟꯕꯕꯨ ꯑꯣꯏꯔꯣ ꯑꯗꯨꯝ ꯀꯩꯅꯣ ꯑꯣꯇꯣꯗ ꯀꯩꯗ ꯑꯗꯨꯝ ꯇꯧꯔꯒ ꯑꯩꯅ ꯆꯠꯂꯤꯁꯦ ꯑꯗꯨꯒꯤ ꯑꯌꯥꯝꯕꯅꯤ
ꯎꯝ ꯉꯁꯤꯒꯤꯗꯤ ꯑꯇꯣꯞꯄ ꯀꯅ ꯀꯅ ꯄꯥꯎ ꯐꯥꯎꯅꯒꯦ ꯒꯦ
ꯑꯇꯣꯞꯄꯁꯦ ꯑꯩꯒꯤ ꯏꯃꯥꯟꯅꯕ ꯔꯨꯍꯤꯗꯥꯁꯇꯣ ꯐꯣꯟ ꯇꯧꯔꯛꯑꯃꯦ ꯃꯥꯗꯣ ꯗꯥꯛꯇꯔ ꯑꯝꯇ ꯆꯠꯃꯤꯟꯅꯔꯨꯁꯦꯅ ꯍꯥꯏꯕꯅꯦꯕꯀꯣ ꯑꯗ ꯑꯩꯅ ꯉꯁꯤꯗꯤ ꯌꯦꯡꯉꯔꯣꯏꯁꯦ ꯐ꯭ꯔꯥꯏꯗꯦ ꯅꯨꯃꯤꯠꯇ ꯏꯔꯥꯏ ꯅꯨꯃꯤꯠꯇ ꯑꯣꯏꯅ ꯌꯦꯡꯉꯁꯤ ꯑꯩ ꯏꯔꯥꯏ ꯅꯨꯃꯤꯠꯇꯨꯗ ꯊꯕꯛ ꯂꯩꯇꯅꯕ ꯁꯤꯜꯂꯒꯦ ꯉꯗꯤ ꯊꯕꯛꯇꯣ ꯑꯗꯨꯛꯀꯤ ꯃꯇꯤꯛ ꯆꯤꯜꯂꯅꯤ ꯑꯩ ꯊꯕꯛ ꯑꯃꯒꯤ ꯂꯣꯏꯔꯒ ꯑꯃ ꯑꯃꯒꯤ ꯂꯣꯏꯔꯒ ꯑꯃ ꯃꯌꯥꯝ ꯂꯩꯒ꯭ꯔꯦ ꯑꯗꯨꯗꯨꯅ ꯉꯁꯤꯗꯤ ꯆꯠꯂꯔꯣꯏꯁꯦꯅ ꯑꯗꯨꯝ ꯍꯥꯏꯗꯣꯛꯈ꯭ꯔꯕ ꯃꯥꯁꯨ ꯍꯣꯏ ꯍꯣꯢ ꯐꯔꯦ ꯑꯗꯨꯗꯤ ꯏꯔꯥꯏꯗ ꯑꯣꯢꯅ ꯆꯠꯃꯤꯟꯅꯔꯁꯦꯅ ꯑꯗꯨꯃꯥꯏꯅ ꯇꯧꯔꯒ ꯂꯣꯏꯁꯟꯅꯒꯔꯦ ꯋꯥꯔꯤꯗꯨ
ꯑꯣ ꯃꯥꯥꯏ ꯗꯣꯛꯇꯔ ꯆꯠꯄ ꯍꯥꯏꯗꯨ ꯃꯥ ꯃꯁꯥ ꯀꯩ ꯉꯝꯗꯒꯦ ꯀꯩꯗꯧꯕ ꯌꯥꯎꯒꯦ
ꯅꯥꯕꯒꯤ ꯅꯠꯇꯦ ꯃꯥꯅ ꯀꯩꯅꯣ ꯍꯧꯖꯤꯛꯀꯥꯟꯗꯤ ꯁꯦꯝꯕ ꯁꯥꯕꯗꯣ ꯌꯥꯏꯗꯅꯀꯣ ꯃꯥꯏ ꯃꯤꯠꯁꯦ ꯑꯗꯨꯗꯒꯤ ꯑꯗꯨꯅ ꯅꯥꯇꯣꯟꯒꯨꯝꯕ ꯀꯩꯒꯨꯝꯕꯗꯣ ꯁꯦꯝꯕꯗꯨꯒꯤ ꯃꯥ ꯇꯥꯟꯅꯅꯤꯡꯉꯦꯅ ꯍꯥꯏꯕ ꯗꯥꯛꯇꯔ ꯔꯤꯀꯦꯜꯗꯣ ꯑꯗꯨꯗ ꯗꯥꯛꯇꯔ ꯔꯤꯀꯦꯜꯗꯤ ꯑꯩꯈꯣꯏ ꯀꯛꯋꯥꯗꯒꯤꯅꯤꯅꯗꯅ
ꯈꯪꯉꯦ ꯗꯥꯛꯇꯔ ꯔꯤꯀꯦꯜ ꯑꯗꯨꯃ ꯀꯋꯥꯅꯤ ꯍꯥꯏꯕꯗꯤ ꯈꯪꯗ꯭ꯔꯦ ꯑꯗꯨꯒ ꯅꯍꯥꯟꯋꯥꯏ ꯑꯩꯈꯣꯏꯅ ꯗꯥꯟꯁ ꯀꯣꯂꯦꯁꯇ ꯇꯝꯕ ꯂꯣꯏꯗ꯭ꯔꯤꯉꯩꯗ ꯗꯥꯛꯇꯔ ꯔꯤꯀꯦꯜ ꯃꯣꯏꯒꯤ ꯖꯒꯣꯏ ꯑꯃ ꯃꯣꯏꯒꯤ ꯐꯥꯎꯟꯗꯦꯁꯟ ꯗꯦꯒꯨꯝꯕ ꯇꯥꯔꯛꯄꯗ ꯑꯩꯈꯣꯏꯅ ꯖꯒꯣꯏ ꯇꯝꯕ ꯆꯠꯄꯤꯒꯦꯅ ꯃꯣꯏꯁꯦ ꯖꯒꯣꯏ ꯁꯥꯕ ꯌꯥꯎꯏ ꯃꯇꯝꯗꯨꯗ ꯃꯣꯏ ꯖꯒꯣꯏ ꯗꯣꯛꯇꯔ ꯃꯛꯇꯤ ꯑꯣꯏꯗ꯭ꯔꯤ ꯔꯤꯝꯁ ꯃꯣꯏꯁꯦ ꯇꯝꯃꯝꯃꯤꯌꯦ ꯃꯥꯁꯨ ꯃꯥ ꯍꯧꯖꯤꯛ ꯔꯤꯀꯦꯜ ꯍꯥꯏꯗꯣ ꯈꯪꯏ ꯃꯥꯁꯨ ꯃꯤꯠ ꯃꯥꯏ ꯅꯥꯇꯣꯟ ꯂꯣꯏ ꯁꯦꯝꯈ꯭ꯔꯕꯅꯦ ꯃꯁꯥꯃꯛꯁꯨ ꯑꯗꯣ ꯃꯣꯏ ꯖꯥꯒꯣꯏ ꯁꯥꯕ ꯑꯩꯈꯣꯏ ꯆꯠꯄ ꯌꯥꯎꯔꯝꯃꯦ ꯑꯗꯨꯗꯒꯤ ꯈꯪꯍꯧꯕ ꯑꯗꯨ ꯑꯗꯨ ꯈꯪꯍꯧꯕꯗꯨꯅꯅꯦ ꯈꯪꯉꯤꯁꯦ ꯃꯥꯁꯦ ꯅꯍꯟ ꯃꯥꯁꯦ ꯀꯋꯥ ꯀꯥꯏ ꯖꯥꯒꯅꯣ
ꯀꯋꯥ ꯑꯩꯈꯣꯏꯒꯤ ꯍꯣꯜ ꯂꯩꯔꯛꯇꯣ ꯁꯤꯅꯦꯃ ꯍꯣꯜ ꯂꯩꯔꯛꯇꯣ
ꯎꯝ
ꯑꯗꯨꯗꯒꯤ ꯆꯪꯁꯤꯜꯂꯒ ꯎꯝ ꯌꯥꯝ ꯀꯟꯅ ꯆꯪꯁꯤꯟꯕ ꯑꯣꯏꯗ꯭ꯔꯦ ꯑꯩꯈꯣꯏꯒꯤ ꯑꯗꯨꯗ ꯆꯪꯁꯤꯜꯂꯀꯥꯟꯗ ꯄꯨ ꯈ꯭ꯔꯤ ꯑꯆꯧꯕ ꯑꯃ ꯂꯩꯗꯅꯀꯣ
ꯎꯝ ꯈꯪ
ꯄꯨꯈ꯭ꯔꯤ ꯑꯆꯧꯕꯗꯨꯗꯒꯤ ꯈꯤꯇꯪ ꯑꯝ ꯒꯣꯂꯥꯏ ꯊꯦꯛꯑꯒ ꯑꯗꯨꯝ ꯂꯩꯔꯦ
ꯑꯣ ꯀꯩꯁꯨ ꯑꯩꯅ ꯈꯜꯂꯤꯁꯤꯅ ꯃꯥꯖꯦ ꯑꯍꯥꯟꯕ ꯈꯪꯗ꯭ꯔꯤꯉꯩꯗ ꯈꯤꯇꯪ ꯂꯥꯞꯄ ꯃꯐꯝꯗꯒꯤꯔꯥ ꯈꯜꯂꯨꯕ ꯑꯗꯨ ꯃꯥꯅ ꯑꯃꯨꯛ ꯈꯪꯗꯦ ꯈꯪꯗ꯭ꯔꯦ ꯀꯋꯥꯗꯩ ꯍꯥꯏꯕꯁꯤ ꯍꯧꯖꯤꯛ ꯑꯃꯨꯛ ꯀꯥꯎꯔꯀꯥꯟꯗ ꯍꯥꯏꯔꯛ ꯀꯥꯟꯗ ꯅꯤꯡꯁꯤꯡꯉꯦꯕ ꯑꯣ ꯅꯛꯇꯤ ꯅꯛꯄꯖꯥꯠꯅꯤꯀꯣ
ꯎꯝ ꯍꯣ ꯐꯔꯦ ꯑꯗꯨꯗꯤ ꯑꯩ ꯑꯃꯨꯛ ꯊꯝꯃꯒꯦꯀꯣ
ꯍꯣꯏ ꯍꯣꯏ ꯍꯣꯏ ꯍꯣꯏ ꯊꯕꯛ ꯏꯪꯈꯥꯡ ꯇꯧꯖꯔꯣ ꯊꯝ ꯊꯝ